ꯑ ꯍ
ꯎꯝ ꯅꯈꯣꯏꯗꯤ ꯇ꯭ꯔꯦꯗꯤꯁꯅꯦꯜ ꯀꯔꯤ ꯀꯔꯤꯔꯣ
ꯀ꯭ꯔꯤꯌꯥꯕ
ꯅꯈꯣꯏꯗꯤ ꯀꯔꯤ ꯌꯦꯟꯁꯥꯡ ꯆꯥꯒꯟꯕ꯭ꯔꯣ
ꯍꯣꯏꯗꯤꯌꯦ ꯍꯥꯏꯗꯤ ꯑꯩꯈꯣꯏꯗꯤ ꯑꯩꯈꯣꯏꯒꯤ ꯇ꯭ꯔꯦꯗꯤꯁꯅꯦꯜ ꯍꯥꯏꯔꯗꯤ
ꯎꯝ
ꯎꯝ ꯎꯝ ꯎꯝ ꯎꯝ ꯎꯝ ꯎꯝ
ꯍꯥꯏꯗꯤ ꯑ ꯆꯦꯁ ꯎꯝ ꯑꯈꯨꯅꯤ ꯍꯥꯏꯕꯗꯣ
ꯑꯈꯅꯤ
ꯍꯣꯏ ꯍꯣꯏ ꯐꯥꯔꯃꯦꯟꯇꯦꯠ ꯕꯤꯟꯁꯀꯨꯝꯕ ꯇꯧꯕꯗꯣ ꯑꯗꯨꯒꯨꯝꯕꯗꯣ ꯑꯗꯨꯒꯨꯝꯕꯗ ꯑꯣꯏꯔꯅꯤꯅ ꯑꯗꯨꯒꯨꯝꯕ ꯑꯗꯨꯒ ꯐꯔꯃꯦꯟꯇꯦꯠ ꯕꯦꯝꯕꯨ ꯁꯨꯠꯗꯣ ꯑꯗꯨꯒꯨꯝꯕ ꯑꯣꯏꯒꯅꯤ
ꯐꯣꯔꯃꯦꯟꯇꯦꯠ ꯕꯦꯝꯕꯨ ꯁꯨꯠꯇꯣ ꯍꯥꯎꯏꯒꯅꯣ ꯑꯩꯈꯣꯏꯒꯤꯗꯣ
ꯍ ꯑꯗꯨꯒꯨꯝꯕꯗꯣ ꯇꯝ ꯁꯦꯝꯃꯅꯤ ꯑꯣꯛꯁꯥꯒꯨꯝꯕꯗ ꯑꯗꯨꯝ ꯍꯥꯞꯄꯅꯤ ꯅꯣꯏꯁꯨ ꯑꯗꯨꯝ ꯆꯥꯕ꯭ꯔꯣ
ꯍꯣꯏ ꯑꯗꯨꯃꯥꯏꯅ ꯆꯥꯏ ꯑꯩꯈꯣꯏ ꯍꯣꯏ ꯑꯩꯈꯣꯏꯒꯤ ꯇꯔꯥꯏꯕꯔꯣ ꯃꯣꯔꯦꯔꯣꯝ ꯂꯩꯕ ꯑꯩꯈꯣꯏꯗꯣ ꯃꯣꯏꯔꯣꯝꯗꯗꯤ ꯕꯦꯝꯕꯨ ꯌꯥꯝ ꯍꯧꯕꯅꯦꯕ ꯁꯤ ꯀꯣꯆꯤꯡ ꯔꯨꯝꯗꯒꯤ ꯒꯤ ꯕꯦꯝꯕꯨ ꯌꯣꯟꯕꯗꯣ ꯑꯗꯨ ꯑꯩꯈꯣꯏ ꯑꯩꯔꯣꯝꯗꯒꯤ ꯅꯦꯝꯕ ꯑꯌꯥꯝꯕ ꯁꯄ꯭ꯂꯥꯏꯗꯣ
ꯑꯥ
ꯗꯤ ꯌꯥꯝ ꯍꯧꯕ ꯇꯧꯗꯦ ꯑꯗꯨꯕꯨ ꯈꯔ ꯈꯔꯗꯤ ꯍꯧꯋꯦ ꯑꯍꯥꯎꯕꯗꯨ ꯅꯠꯇꯕ ꯃꯤꯗ ꯝ ꯐꯥꯔꯃꯦꯟ ꯇꯧꯕꯈꯠꯁꯨ ꯌꯥꯎꯋꯦ ꯑꯩꯗꯤ ꯌꯥꯝ ꯄꯥꯝꯃꯦꯕ ꯑꯗꯨꯗꯣ ꯑꯩꯒꯤ ꯍꯛꯆꯥꯡꯅ ꯌꯥꯗꯕ ꯌꯥꯝ ꯆꯥꯕꯗꯣ
ꯑ ꯁꯇ꯭ꯔꯤꯛꯗꯤ ꯀꯟꯕꯅꯦ ꯑꯗꯣ
ꯑꯣ ꯑꯌꯨꯛꯇ ꯍꯦꯛ ꯍꯦꯛ ꯉꯥꯎꯕ
ꯎꯝ
ꯉꯍꯥꯟ ꯃꯗꯣꯟꯅ ꯍꯣꯁꯇꯦꯜꯗ ꯄꯨꯔꯛꯑꯦꯕꯀꯣ
ꯎꯝ
ꯐꯔꯃꯦꯟꯇꯦꯠ ꯑꯣꯏꯈ꯭ꯔꯕꯗꯣ ꯕꯣꯃꯔ ꯀꯧꯇꯥꯗ ꯄꯨꯔꯛꯑ ꯌꯥꯝ ꯍꯥꯎꯋꯦ ꯑꯩꯈꯣꯏ ꯑꯩꯈꯣꯏꯕꯨꯗꯤ ꯆꯥꯛ ꯆꯥꯃꯤꯟꯅꯗꯦ ꯑꯗꯨꯕꯨ ꯑꯩꯈꯣꯏ ꯒ꯭ꯔꯨꯞ ꯇꯣꯉꯥꯟ ꯇꯣꯉꯥꯟ ꯆꯥꯏꯌꯦꯕ ꯑꯗꯨ ꯑꯩꯈꯣꯏ ꯒ꯭ꯔꯨꯞꯅꯅꯁꯨ ꯈꯔ ꯄꯤꯕ ꯌꯥꯝ ꯍꯥꯎꯋꯤ
ꯎꯝ
ꯑꯗꯨꯒ ꯍꯪꯒꯥꯝꯒꯤ ꯍꯪꯒꯥꯝꯒꯤ ꯎꯝ ꯃꯍꯤꯒ ꯃꯥꯒꯤ ꯃꯁꯥꯁꯨ ꯌꯥꯎꯋꯕ ꯃꯁꯥꯗ ꯁꯤꯡꯖꯨ ꯇꯧꯕ ꯀꯩꯃꯨꯛ ꯍꯧꯕ
ꯑꯣ ꯍꯪꯒꯥꯝ ꯃꯍꯤ ꯍꯪꯒꯥꯝ ꯃꯍꯤꯗꯨꯁꯨ ꯅꯣꯏ ꯁꯦꯝꯕ꯭ꯔꯣ
ꯍꯪꯒꯥꯝ ꯑꯩꯈꯣꯏꯗ
ꯎꯝ ꯑꯗꯨꯁꯨ ꯑꯩꯈꯣꯏꯒꯤ ꯇ꯭ꯔꯦꯗꯤꯁꯅꯦꯜ
ꯑꯗꯨꯒ ꯑ ꯁꯤꯟꯕ ꯃꯥꯒꯤ ꯃꯔꯨꯗꯣ ꯑꯩꯒꯤ ꯔꯨꯝꯃꯦꯠꯇꯣ ꯅꯪꯒ ꯇ꯭ꯔꯥꯏꯞ ꯆꯞ ꯃꯅꯥꯏꯕ
ꯎꯝ
ꯄꯨꯔꯛꯄꯅꯣ ꯌꯥꯝ ꯍꯥꯎꯋꯦ ꯑꯗꯨꯝ ꯃꯔꯨ ꯑꯗꯨꯗ ꯃꯣꯔꯣꯛꯀ ꯃꯣꯔꯣꯛ ꯃꯅꯨꯡꯗ ꯍꯥꯞꯄ
ꯀꯣ ꯍꯥꯎꯕꯅꯦ ꯑꯗꯨꯒ ꯍꯩꯒꯨꯝꯕ ꯍꯩꯅꯧꯒꯨꯝꯕ ꯒꯤ ꯆꯥꯕꯁꯨ ꯌꯥꯝ ꯍꯥꯎꯕꯅꯦ
ꯎꯝ
ꯍꯥꯎꯕꯅꯦ ꯑꯁ
ꯅꯣꯡꯃ ꯑꯃ ꯁꯦꯝꯔꯝ ꯕꯥꯏꯗ ꯅꯪꯉꯣꯟꯗ ꯍꯪꯕ ꯇꯥꯔꯦ ꯀꯃꯥꯏꯅ ꯁꯦꯝꯕꯔꯦꯅ
ꯑꯣ ꯑꯩꯁꯨ ꯁꯦꯝꯕꯗꯤ ꯍꯩꯇꯦꯗ
ꯇꯧꯅꯦꯕ
ꯑꯗꯨꯒꯨꯝꯕꯗꯨꯗꯤ ꯑꯩꯈꯣꯏꯗꯤ ꯁꯦꯝꯅꯤꯅ ꯍꯥꯏꯗꯤ ꯑꯩꯈꯣꯏ ꯍꯥꯏ ꯑꯩꯈꯣꯏ ꯭ꯔꯥꯟꯃꯒꯨꯝꯕ ꯍꯨꯏ ꯏꯃꯥꯈꯣꯏ ꯑꯗꯨꯝ ꯃꯣꯏꯅ ꯁꯦꯝꯕꯅꯦꯕ
ꯑꯣ
ꯑꯩ ꯍꯪꯒꯥꯝꯒꯤꯗꯣ ꯌꯥꯝ ꯁꯦꯝꯅꯤꯡꯉꯦ
ꯎꯝ ꯍꯪꯒꯥꯝꯁꯨ ꯇ꯭ꯔꯥꯏ ꯇꯧꯕꯗꯨꯁꯨ ꯆꯥꯈ꯭ꯔꯕꯣ ꯀꯍꯟꯕꯗꯣ
ꯑꯗꯨꯗꯤ ꯆꯥꯗ꯭ꯔꯤ ꯑꯗꯨ ꯕꯦꯝꯕꯨꯒꯤꯗꯣ ꯆꯥꯈ꯭ꯔꯦ
ꯍꯣꯏ ꯕꯦꯝꯕꯨꯁꯨ ꯀꯪꯍꯜꯂꯦ ꯑꯗꯨꯒꯨꯝꯕꯗꯨꯁꯨ ꯇ꯭ꯔꯦꯗꯤꯁꯅꯦꯜꯒꯤ ꯑꯣꯏꯔꯕꯗꯤ ꯍꯪꯒꯥꯝꯒꯨꯝ ꯒꯨꯝꯕ ꯕꯦꯝꯕꯨꯁꯤꯠ ꯀꯪꯍꯟꯕ ꯑꯗꯨꯒꯨꯝꯕꯗꯨꯁꯨ
ꯑꯗꯨ ꯅꯈꯣꯏꯒꯤ ꯅꯈꯣꯏꯗꯤ ꯖꯟꯇꯦꯝꯗꯣ ꯖꯦꯟꯇꯦꯝ ꯍꯥꯏꯕꯗꯣ ꯌꯦꯟꯇꯦꯝꯗꯣ ꯀꯪꯍꯥꯜꯂꯦꯀꯣ ꯍꯣꯏ
ꯍꯣꯏ ꯍꯣꯏ ꯑꯗꯨꯁꯨ ꯀꯪꯍꯜꯂꯤ
ꯀꯩꯅꯣꯃꯨꯛ ꯍꯧꯕ꯭ꯔꯥ ꯑꯗꯨꯗꯣ ꯃꯤꯠ ꯑꯃ ꯆꯥꯕꯗꯣ ꯑꯩꯁꯨ ꯈꯪꯗꯦ ꯏꯆꯦꯗꯣ ꯄꯥꯟꯕꯗꯒꯤ ꯑꯗꯨꯝ ꯄꯤꯔꯛꯄ ꯀꯣ
ꯍꯥꯎꯕꯅꯦ ꯍꯥꯎꯕꯅꯦ ꯑꯁ
ꯎꯝ ꯍꯣꯔꯦꯟ ꯑꯗꯨꯃꯥꯏꯅ ꯊꯣꯡꯁꯤꯔ ꯈꯪꯗꯦ ꯑꯩꯈꯣꯏ ꯇꯪꯈꯥꯏ ꯂꯩꯔꯗꯤ ꯉꯁꯤ ꯑꯌꯨꯛꯇ ꯊꯣꯡꯗꯕ ꯉꯔꯥꯡꯗꯣ ꯑꯩꯈꯣꯏ ꯃꯤ ꯑꯍꯨꯝꯐꯥꯎ ꯇꯣ ꯑꯣꯏꯕ ꯀꯦ ꯖꯤ ꯑꯃ ꯑꯗꯣ ꯑꯩꯅ ꯇꯪꯈꯥꯏ ꯊꯝꯕ ꯐ꯭ꯔꯤꯖꯇ ꯑꯩꯒꯤ ꯏꯃꯥꯒꯤ ꯏꯕꯣꯛꯇꯣ ꯆꯥꯅꯤꯡꯉꯤ ꯍꯥꯏ ꯍꯣꯔꯦꯟ ꯅꯨꯡꯗꯥꯡ ꯃꯥ ꯀꯧꯒꯦ ꯆꯥꯛ ꯆꯥꯕ
ꯑꯣ ꯑꯗꯨ ꯕꯦꯝꯕꯨꯁꯨꯠꯗꯨ ꯂꯩꯕ꯭ꯔꯣ ꯐꯥꯔꯃꯦꯟꯇꯦꯠ
ꯂꯩꯇꯦꯗꯣ ꯑꯟꯇꯤ ꯍꯣꯏꯗ ꯍꯪꯒꯦ ꯂꯩꯔꯝꯒꯅꯤ ꯃꯣꯏꯗꯤ ꯈꯨꯌꯨꯝꯗ ꯑꯟꯇꯤꯈꯣꯏ ꯂꯩꯕꯗꯣ
ꯎꯪ ꯅꯣꯏꯁꯨ ꯁꯦꯝꯕꯔꯣ ꯑꯗꯨ
ꯍꯣꯏ ꯁꯦꯝꯃꯦ ꯑꯩꯈꯣꯏꯒꯤ ꯑꯟꯇꯤ ꯑꯃ ꯑꯗꯨꯝ ꯑ ꯇ꯭ꯔꯥꯏꯞ ꯑꯃ ꯂꯥꯛꯄ ꯅꯨꯄꯤ ꯑꯃ ꯑꯗꯣ
ꯑ
ꯃꯗꯨ ꯁꯦꯝꯅꯤ
ꯑꯣ ꯊ ꯉꯁꯤꯗꯤ ꯑꯗꯨꯝ ꯂꯩꯔꯦꯔꯥ ꯅꯪ
ꯑꯩꯗꯤ ꯑꯗꯨꯨꯝ ꯂꯩ ꯌꯦꯅꯤꯅ
ꯎꯝ ꯅꯨꯡꯉꯥꯏꯔꯦꯅꯦ ꯅꯣꯏꯗꯤ
ꯅꯪꯗꯤ ꯑꯦꯛꯖꯥꯝ ꯇꯦꯟꯁꯟ ꯈꯔ ꯂꯩꯕ ꯍꯧꯕ ꯃꯥꯜꯂꯦ
ꯍꯣꯏ ꯂꯩꯕ ꯍꯧꯔꯦ
ꯆꯥꯛꯁꯨ ꯆꯥꯗꯔꯤ ꯑꯩꯒꯤ
ꯈꯔ ꯆꯥꯛ ꯊꯣꯡꯈ꯭ꯔꯕ꯭ꯔꯥ
ꯍꯣꯏ ꯊꯣꯡꯈ꯭ꯔꯦ ꯉꯔꯥꯡꯗ ꯕꯣꯜ ꯌꯦꯡꯉꯒ ꯊꯦꯡꯅ ꯑꯃꯨꯛ ꯇꯨꯝꯃꯦ ꯑꯗꯨꯒꯤ ꯊꯦꯡꯅ ꯍꯧꯒꯠꯂꯦꯕ
ꯀꯗꯥꯏꯗꯩ ꯑꯩ ꯉꯔꯥꯡꯅ ꯉꯥꯏꯔꯒ ꯉꯥꯏꯕ ꯉꯝꯗꯕꯒꯤ ꯇꯨꯝꯒꯦꯁꯨ ꯍꯥꯏꯗꯕꯤ ꯍꯣꯔꯦꯟ ꯑꯗꯨꯝ ꯑꯩꯁꯨ ꯉꯥꯏꯍꯥꯛ ꯉꯥꯏꯍꯥꯛ ꯎꯏꯒꯦ ꯑꯗꯨꯒ ꯍꯣꯔꯦꯟ ꯅꯦꯠ ꯑꯣꯟ ꯇꯧꯔꯒ ꯑꯗꯨꯝ ꯆꯞ ꯆꯥꯈꯤꯅꯤꯗ ꯈꯔ ꯇꯨꯝꯈ꯭ꯔꯕꯅꯤ ꯑꯗꯨ ꯀꯩꯅꯣ
ꯑ ꯑꯩꯗꯤ ꯊꯦꯡꯅ ꯊꯦꯡꯅ ꯑꯁ ꯈꯪꯗꯦ ꯑꯩꯒꯤ ꯇꯥꯏꯃꯤꯡꯗꯣ ꯌꯥꯗ꯭ꯔꯦꯕ
ꯆꯥꯛꯀꯨꯝꯕꯁꯨ ꯊꯦꯡꯅ ꯆꯥꯔꯦ ꯑꯗꯣ ꯏꯔꯨꯕꯒꯨꯝꯕ ꯑꯗꯨꯝ
ꯅꯪ ꯍꯦꯜꯗꯤ ꯑꯣꯏꯔꯔꯣꯏꯀꯣ ꯍꯦꯜꯗꯤ ꯑꯣꯏꯔꯔꯣꯏꯕ ꯅꯪ
ꯏꯁꯇꯤꯟꯖꯟꯗ ꯌꯥꯗꯔꯦ ꯀꯤꯁꯇ꯭ꯔꯤꯛꯁꯨ ꯌꯥꯝ ꯀꯟꯕꯅꯦ ꯊꯦꯡꯅ ꯊꯦꯡꯅ ꯆꯥꯛ ꯆꯥꯕꯅꯤꯅꯀꯣ
ꯎꯝ
ꯍꯣꯏ ꯁꯖꯦꯁꯤ ꯌꯥꯗ꯭ꯔꯒꯅꯤ
ꯅꯣꯏꯗꯤ ꯌꯥꯝ ꯍꯦꯜꯗꯤ ꯑꯣꯏꯔꯝꯃꯅꯤꯅꯦ ꯑꯗꯨꯗꯤ
ꯑꯩꯔ
ꯍꯣꯏ
ꯑꯁ ꯑꯩ ꯍꯧꯖꯤꯛꯀꯥꯟꯅꯤ ꯍꯣꯏ ꯍꯦꯜꯗꯤ ꯑꯣꯏꯌꯦ ꯑꯗꯨꯕꯨ ꯃꯤꯗꯤꯤꯃꯛꯃꯛ ꯅꯥꯏꯀꯣ ꯍꯧꯖꯤꯛꯀꯥꯟꯗꯤ ꯐꯣꯟ ꯄꯥꯛ ꯌꯦꯡꯗꯤ ꯂꯩ ꯑꯣ
ꯎꯝ ꯅꯅ ꯐꯥꯏ
ꯏꯟꯁꯇꯥꯒ꯭ꯔꯥꯝꯁꯨ ꯀꯛꯊꯣꯛꯈ꯭ꯔꯁꯤꯔꯥ ꯈꯜꯂꯒ ꯂꯩ ꯏꯟꯁꯇꯥꯒ꯭ꯔꯥꯝꯁꯦ ꯄꯥꯏꯗꯕꯤꯗ ꯔꯤꯜꯁꯇꯀꯣ ꯌꯥꯝ ꯇꯥꯏꯝ ꯏꯁꯄꯦꯟ ꯇꯧꯈꯣꯏꯁꯦ
ꯎꯝ ꯆꯃꯦ ꯌꯦꯡꯉꯗꯤꯒꯣ ꯑꯗꯨꯝ
ꯑ ꯎꯝ ꯎ
ꯍ ꯏꯄꯥ ꯀꯣ ꯇꯔꯦ ꯔꯥꯛꯁ ꯔꯒ ꯌꯥꯝꯦꯝ ꯊꯥꯏ ꯉꯁ ꯑꯩ ꯍꯧꯒꯠꯄ ꯃꯇꯝꯗꯣ ꯃꯤꯁ ꯀꯣ ꯃꯔꯤ ꯂꯩꯔꯝꯕ ꯑꯁ ꯑꯩ ꯀꯣꯕꯩ ꯇꯧꯔꯦ ꯑꯗꯣ ꯃꯥ ꯄꯥꯏꯗꯕ ꯑꯃꯛ ꯁ꯭ꯋꯤꯁ ꯑꯣꯐ ꯂꯩꯕ ꯀꯩꯗ ꯅꯦꯠꯋꯥꯛ ꯂꯩꯗꯕꯒꯤꯔ ꯑꯗꯨꯒꯤ ꯍꯧꯖꯤꯛ ꯑꯃꯨꯛ ꯀꯣꯜ ꯇꯧꯔꯛꯄ
ꯎꯝ
ꯆꯥꯔꯅꯤ ꯈꯪꯉꯦ ꯁ ꯑꯣꯏꯣꯏꯗꯅꯥ ꯐꯣꯟ ꯑ ꯐꯣꯔ ꯃꯤꯁ ꯀꯣꯜ ꯂꯩꯌꯦꯕ ꯑ ꯊꯦꯅ ꯍ
ꯗ ꯄꯗꯨꯨ ꯁꯆꯤꯕ꯭ꯔꯥ
ꯑꯥ ꯁꯆꯤ
ꯀꯕ
ꯑ ꯁꯕ ꯅꯠꯇ
ꯑꯗ ꯀꯤꯗꯤ ꯀꯤꯕ꯭ꯔꯣꯕ
ꯑꯣ ꯑꯣ ꯑꯣꯁ ꯑꯗ ꯌꯥꯝ ꯁꯥꯊꯤ ꯁꯥꯊꯤꯗꯗ ꯃꯤ ꯌꯥꯝ ꯐ꯭ꯔꯥꯏꯗ
ꯎꯝ ꯅꯨꯄꯥꯗꯤ ꯄ ꯊꯕꯛ ꯇ꯭ꯔꯣ
ꯑꯁ ꯑꯗꯨꯝ ꯂꯩꯌꯦꯗ ꯐꯥꯔꯃꯒꯨꯝꯕ ꯑꯗꯨꯝ
ꯎꯝ ꯎꯝ ꯑꯩꯈꯣꯏꯁꯨ ꯐꯥꯝ ꯇꯧꯔꯝꯃꯦ ꯏꯄꯥ ꯏꯄꯥꯗꯣ ꯍꯧꯖꯤꯛꯇꯤ ꯇꯧꯗ꯭ꯔꯦ
ꯎꯝ
ꯊꯥꯏꯌꯦ ꯐꯣꯝ ꯇꯧꯔꯔꯒ ꯂꯥꯞꯃꯟꯕꯒꯤꯀꯣ
ꯎꯝ
ꯆꯠꯄꯗ ꯑꯣꯏꯅ ꯃꯇꯝ ꯆꯪꯕ ꯑꯩꯈꯣꯏꯗꯣ ꯄꯥꯝ ꯂꯥꯞꯅ ꯇꯧꯕꯗꯨꯒꯤ ꯊꯕꯛꯅ ꯄꯨꯡ ꯑꯃ ꯑꯅꯤꯒꯨꯝꯕꯒꯁꯨ ꯑꯗꯨꯒ ꯃꯥꯏꯔꯦꯟꯒꯨꯝꯕ ꯍꯥꯟꯅ ꯊꯥꯔꯝꯃꯤ ꯀ ꯃꯥꯏꯔꯦꯟꯒꯨꯝꯕ ꯈꯣꯡꯗ꯭ꯔꯨꯝꯒꯨꯝꯕ ꯊꯥꯔꯒ ꯀꯔꯤ ꯃꯣꯏ ꯂꯣꯛꯇꯕꯗꯣ ꯁꯥꯈ ꯌꯥꯝ ꯂꯩꯕꯒꯤ ꯎꯆꯤꯒꯣꯏꯒꯨꯝꯕ ꯅꯞꯃꯣꯛꯀꯨꯝꯕ ꯑꯩꯈꯣꯏꯅ ꯑꯗꯨꯝ ꯆꯥꯕ ꯑꯗꯨꯒꯤ ꯏꯃꯥꯒ ꯏꯄꯥꯁꯨ ꯇꯧꯕ ꯉꯝꯗꯦ ꯇꯧꯗ꯭ꯔꯤꯅꯤꯅ
ꯎꯝ ꯀꯔꯤ ꯀꯔꯤ ꯊꯥꯕ꯭ꯔꯣ ꯀꯔꯤ ꯀꯔꯤ ꯍꯩ ꯊꯥꯕ꯭ꯔꯣ
ꯍꯥꯟꯗꯤ ꯆꯝꯄꯨꯔꯥꯗꯣ ꯌꯥꯝ ꯐꯔꯝꯃꯦ ꯑꯗꯨꯒ ꯑꯩꯈꯣꯏ ꯈꯨꯟꯗꯁꯨ ꯑꯗꯨꯝ ꯃꯤꯈꯣꯏꯅ ꯍꯥꯎꯕꯒꯤꯀꯣ ꯌꯥꯝ ꯂꯧꯔꯝꯃꯦ ꯍꯧꯖꯤꯛ ꯇꯤ ꯀꯗꯥꯏꯗꯒꯤ ꯃꯥꯏ ꯃꯍꯤ ꯊꯣꯛꯇꯦ ꯑꯗꯨꯒ ꯀꯪꯉꯦ ꯫ ꯆꯝꯄ꯭ꯔꯥ ꯑꯆꯥꯎ ꯆꯥꯎꯕꯗꯣ ꯈꯪꯕ꯭ꯔꯥ ꯑꯗꯨꯒꯨꯝꯕ ꯑꯣꯏꯅ
ꯍꯣꯏ ꯍꯣꯏ ꯑꯗꯨꯃꯥꯏꯅ ꯇꯧꯋꯦ ꯍꯣꯏ ꯑꯗꯨꯒ ꯇꯤꯟꯁꯨ ꯑꯗꯨꯝ ꯆꯪꯅꯔꯦ ꯍꯟꯗꯛꯁꯦ ꯆꯝꯄ꯭ꯔꯥ ꯄꯥꯝꯕꯤꯗꯀꯣ
ꯎꯝ
ꯅꯪ ꯆꯝꯄ꯭ꯔꯥ ꯄꯥꯝꯕ꯭ꯔꯥ
ꯍꯣꯏ ꯑꯗꯨꯝ ꯄꯥꯝꯃꯦ ꯃꯥꯒꯤ ꯍꯥꯎꯋꯦ ꯑꯗꯨꯝ ꯆꯥꯒꯨꯝꯕ ꯊꯛꯄꯗꯀꯣ ꯊꯛꯄꯗ
ꯑꯩꯈꯣꯏ ꯌꯨꯝꯗ ꯏꯌꯥꯝꯕ ꯂꯩꯔꯗꯤ ꯑꯌꯨꯛ ꯉꯟꯇꯥꯅ ꯖꯟꯖꯔꯒ ꯊꯛꯀꯅꯤ ꯃꯥꯅꯤ
ꯑꯥ
ꯎꯝ ꯍꯥꯎꯕꯅꯦ ꯍꯥꯎꯕꯅꯦ ꯑꯩ ꯈꯣꯟꯟꯖꯤꯟꯁꯨ ꯀꯝ ꯑꯣꯏꯕꯅꯤꯅꯀꯣ ꯚꯦꯖꯤꯇꯦꯕꯜꯒꯨꯝꯕ ꯍꯩꯒꯨꯝꯕꯗꯤ ꯐꯔꯝꯃꯣꯏꯅꯤ ꯈꯪꯉꯤ
ꯑꯣ ꯅꯣꯏꯔꯣꯝꯗ ꯑꯣꯔꯦꯡꯁ ꯅꯠꯇ꯭ꯔ ꯊꯣꯛꯄꯗꯣ
ꯍꯣꯏ ꯑꯣꯔꯦꯟꯖ ꯌꯥꯝ ꯊꯣꯛꯑꯦ
ꯎꯝ ꯅꯍꯥꯟ ꯑꯩꯈꯣꯏꯁꯨ ꯂꯣꯡꯉꯥꯏꯅꯤ ꯆꯠꯄ ꯀꯥꯟꯗ ꯑꯣꯔꯦꯡꯁ ꯂꯧꯔꯒ ꯍꯟꯕꯅꯤ
ꯎꯝ ꯇꯃꯦꯡꯂꯣꯡ ꯆꯠꯈꯔꯕ ꯅꯪ
ꯆꯈꯔꯦꯅꯥ
ꯑꯣ ꯀꯅꯥ ꯀꯅꯥ ꯆꯠꯄ
ꯑꯩꯒꯤ ꯏꯆꯦ ꯏꯌꯥꯝꯕ ꯏꯆꯦꯗꯨ ꯂꯨꯡꯉꯥꯏꯅꯤ ꯇ꯭ꯔꯦꯗꯤꯁꯅꯦꯜ ꯁꯣ ꯌꯥꯎꯕꯗꯨꯒꯤ
ꯑꯣ ꯂꯧꯕ꯭ꯔꯥ
ꯇ꯭ꯔꯦꯗꯤꯁꯅꯦꯜ ꯁꯣꯅꯦ ꯃꯤꯁ
ꯑꯣ ꯑꯣ ꯑꯣ ꯁꯣꯅꯤꯀꯣ ꯍꯣꯏ ꯍꯣꯏ ꯐꯩꯌꯦꯅꯅꯨꯡ ꯅꯨꯡꯉꯥꯏꯕ꯭ꯔꯥ
ꯅꯨꯡꯉꯥꯏꯌꯦ ꯑꯩꯗꯤ ꯌꯧꯔꯛꯄ ꯍꯦꯛ ꯅꯥꯈ꯭ꯔꯦ ꯅꯨꯡꯁꯤꯠ ꯆꯥꯃꯟꯕꯒꯤ ꯑꯩꯒꯤ ꯃꯤꯠꯇ
ꯎꯝ
ꯂꯝꯕꯤ ꯅꯨꯡꯉꯥꯏꯈ꯭ꯔꯕ ꯈꯪꯗꯦ ꯍꯧꯖꯤꯛꯇꯤ ꯑꯗꯨ ꯑꯩꯈꯣꯏ ꯆꯠꯄ ꯀꯥꯟꯗ ꯅꯨꯡꯉꯥꯏꯇꯦ ꯀꯔꯤꯔ ꯈꯪꯗꯤ ꯗꯤꯁ ꯏꯌꯔ ꯂꯥꯁ ꯏꯌꯔ
ꯑꯣ ꯑꯣ ꯑꯩ ꯑꯗꯨꯗꯤ ꯍꯣꯔꯦꯟꯟꯅ ꯇꯧꯔꯒꯦꯀꯣ
ꯑꯥ
ꯎꯝ